ꯍꯣꯏ ꯇꯥꯏ ꯇꯥꯏ ꯑꯩ ꯁꫭꯔ
ꯉꯁꯥꯏꯗꯤ ꯇꯨꯝꯅꯤꯡꯗꯦ ꯍꯥꯏꯔꯒ ꯍꯧꯖꯤꯛꯅ ꯇꯨꯝꯑꯁꯦ ꯑꯃꯨꯛꯀ ꯍꯥꯏꯔꯛꯄ꯫
ꯑꯣ ꯅꯠꯇꯦ ꯅꯪꯅ ꯅꯪ ꯇꯨꯝꯅꯤꯡꯕ ꯈꯟꯕꯒꯤꯅꯤꯗ꯫
ꯅꯠꯇꯦ ꯅꯠꯇꯦ꯫
ꯑꯩꯗꯣ ꯃꯄꯥꯟꯗ ꯂꯩꯔꯝꯕ ꯀꯥꯡꯅ ꯌꯥꯝ ꯆꯤꯛ ꯃꯅꯤꯡꯗꯒꯤ ꯃꯅꯨꯡ ꯆꯪꯈ꯭ꯔꯕ ꯃꯅꯨꯡꯗꯗꯤ ꯌꯥꯝ ꯁꯥꯏꯕ ꯆꯪꯅꯤꯡꯗꯕꯅꯦꯕ ꯑꯗꯨ ꯀꯥꯡꯅ ꯆꯤꯛꯃꯟꯕꯒꯤ ꯆꯪꯈ꯭ꯔꯕ꯫
ꯀꯩꯒꯤꯅꯣ ꯃꯄꯥꯟꯗ ꯂꯩꯔꯤꯗꫭ꯫
ꯑꯗꯨꯛ ꯁꯥꯕꯗꯨꯗꯤ ꯁꯥꯕꯒꯤꯅꯦ ꯃꯄꯥꯟ ꯊꯣꯛꯂꯒ ꯂꯩꯔꯤꯗꯣ꯫
ꯐꯦꯟ ꯂꯩꯇꯕ꯭ꯔꯥꯅꯦ꯫
ꯂꯩꯌꯦ ꯑꯗꯨ ꯑꯣꯏꯇꯥꯔꯁꯨ ꯃꯄꯥꯟꯒꯤ ꯑꯁꯦꯡꯕ ꯅꯨꯡꯁꯤꯠꯀ ꯃꯅꯨꯡꯒꯤ ꯀꯩꯅꯣꯒꯤ ꯅꯨꯡꯁꯤꯠꯗꯨꯗꯤ ꯃꯥꯟꯅꯗꯦꯅ꯫
ꯍꯌꯦꯡꯗꯤ ꯀꯩ ꯇꯧꯗꫭꯏꯅꯣ ꯑꯗꯨꯗꯤ꯫
ꯍꯌꯦꯡꯁꯦ ꯅꯪꯉꯣꯟꯗ ꯀꯣꯏꯕ ꯂꯥꯛꯁꯤꯔꯥꯅ ꯈꯟꯕꯅꯦ꯫
ꯂꯥꯛꯑꫭꯗꯅꯥ ꯐ꯭ꯔꯔꯤꯗ ꯂꯩ꯫
ꯑꯗꯨꯅꯦ ꯂꯥꯛꯈ꯭ꯔꯒꯦ ꯂꯥꯛꯔꯒꯦ ꯂꯥꯛꯔꯒꯦ꯫ ꯑꯗꯣ ꯑꯁ ꯇꯪꯈꯥꯏꯗꯤ ꯅꯪꯅ ꯂꯧꯕ ꯂꯥꯛꯇꯣꯏꯅꯦ꯫
ꯍꯣꯏ ꯍꯣꯏ ꯂꯥꯛꯀꯦ ꯍꯣꯏ
ꯂꯥꯎꯑꯣ ꯂꯥꯎꯑꯣ ꯂꯥꯎꯑꯣ ꯂꯥꯎꯑꯣ ꯑꯗꯨꯒ ꯑ ꯑꯗꯨꯒ ꯑꯩꯅ ꯈꯜꯂꯤꯁꯦ ꯀꯩꯅꯣ ꯑꯇꯣꯞ ꯑꯇꯣꯞꯄꯗꯁꯨ ꯀꯣꯏꯕ ꯆꯠꯁꯦꯅ ꯈꯟꯕꯅꯦꯕ ꯑꯗꯨ ꯅꯪ ꯌꯥꯒꯦꯔꯥ ꯌꯥꯔꯣꯏꯒꯦꯔꯥ
ꯋꯥꯔꯤ ꯁꯤꯗꯤ ꯅꯣꯏ ꯀ꯭ꯂꯥꯁ ꯀ꯭ꯂꯥꯁ ꯍꯧꯗ꯭ꯔꯤꯕꯅꯦ ꯅꯣꯏ
ꯍꯧꯗ꯭ꯔꯤ ꯑꯩꯈꯣꯏ ꯍꯧꯈꯤꯔꯣꯏ ꯍꯞꯇꯥ ꯑꯃꯃꯨꯛ ꯃꯇꯨꯡꯗ ꯍꯧꯗꯧ ꯃꯥꯜꯂꯦ
ꯈꯣꯏꯒ ꯆꯞ ꯃꯥꯟꯅꯕ ꯃꯥꯂꯦ
ꯅꯣꯏꯗꯤ ꯀꯔꯤꯒꯤ ꯍꯧꯗ꯭ꯔꯤꯕ ꯅꯣꯏꯁꯨ ꯄ꯭ꯔꯤꯈꯥ ꯇꯥꯕ ꯂꯣꯏꯕꯗ ꯉꯥꯏꯔꯤꯕꯒꯤꯔꯣ
ꯍꯣꯏ ꯀꯨꯏꯔꯦ ꯑꯦꯄ꯭ꯔꯤꯜ ꯑꯦꯄ꯭ꯔꯤꯜꯗꯒꯤ ꯂꯣꯏꯔꯦ ꯑꯦꯄ꯭ꯔꯤꯜ ꯑꯣ ꯖꯨꯟ ꯗꯦꯠ ꯅꯥꯏꯟ ꯍꯥꯏꯕ ꯅꯥꯏꯟꯗꯩ ꯂꯣꯏꯔꯦ ꯏꯟꯇꯔꯟ ꯆꯠꯅꯤꯡꯉꯥꯏ ꯉꯥꯏꯔꯒ ꯂꯩꯕꯅꯤ ꯑꯗꯨꯗ
ꯅꯪꯅ ꯉꯥꯏꯔꯤꯁꯦ ꯂꯣꯏꯅꯃꯛ ꯍꯧꯖꯤꯛꯁꯦ ꯉꯔꯥꯡꯅ ꯉꯥꯏꯔꯤꯁꯦ ꯅꯪꯅ ꯉꯥꯡꯊꯣꯛꯏꯁꯦ ꯂꯣꯏꯅ
ꯅꯠꯇꯦ
ꯂꯣꯏꯅ ꯍꯥꯏꯔꯣꯏꯗꯕ ꯋꯥ ꯉꯥꯛꯇ ꯍꯥꯏꯔꯛꯑꯦ
ꯍꯣꯏ ꯅꯍꯥꯟꯒꯤ ꯑꯦꯛꯖꯥꯝ ꯂꯣꯏꯔꯦ ꯍꯥ
ꯑꯥ ꯇꯧꯔꯣ ꯇꯧꯔꯣ ꯄꯤꯈꯥ ꯍꯥꯏꯔꯛꯑꯣ ꯑꯗꯨꯁꯨ
ꯍꯣꯏ ꯄꯩꯈꯥ ꯍꯣꯏ
ꯑꯝ
ꯄꯩꯈꯥ ꯂꯣꯏꯔꯦ ꯅꯍꯥꯟꯗꯒꯤ ꯑꯗꯨꯒ ꯑꯩꯈꯣꯏꯒꯤ ꯏꯟꯇꯔꯟꯒꯤ ꯉꯥꯏꯕꯅꯦꯕ ꯑꯩ ꯂꯤꯈ꯭ꯔꯕ ꯃꯥꯜꯂꯦꯗꯀꯣ ꯁꯤꯗꯤ
ꯍꯥꯥ
ꯑꯩ ꯍꯥꯏꯗ꯭ꯔꯤꯕ ꯁꯤꯒꯤ ꯋꯥꯔꯤꯁꯦ
ꯂꯤꯗ꯭ꯔꯤ ꯂꯤꯗ꯭ꯔꯤ ꯑꯃꯨꯛꯀ ꯂꯤ ꯑꯃꯨꯛꯀ ꯂꯤꯔꯛꯑꯣ
ꯍꯣꯏ ꯏꯟꯇ꯭ꯔꯟ ꯉꯥꯏꯕꯅꯦꯕ ꯏꯟꯇ꯭ꯔꯟ ꯉꯥꯏꯕꯁꯤꯗ ꯑꯩꯈꯣꯏ ꯏꯟꯇꯔꯟꯁꯦ ꯀꯦꯟꯁꯦꯜ ꯇꯧꯔꯦ ꯍꯥꯏ ꯍꯥꯏꯕꯒꯨꯝ ꯇꯧꯋꯦ ꯈꯪ ꯏꯟꯇꯔꯟꯁꯦ ꯇꯧꯔꯔꯣꯏ ꯍꯥꯏꯕ ꯍꯥꯏꯕꯒꯨꯝ ꯇꯧꯋꯦ ꯑꯗꯨꯒꯤ ꯅꯣꯏ ꯑꯩꯈꯣꯏꯒꯤꯗꯣ ꯃꯤ ꯌꯥꯝ ꯑꯃꯟꯕ ꯑꯦꯌꯥꯔꯄꯣꯠꯇ ꯆꯠꯇꯣꯏꯅꯦꯕ
ꯑꯣ
ꯄ꯭ꯂꯦꯟ ꯀꯨꯝꯐꯝꯗꯣ ꯑꯁ
ꯑꯗꯨꯁꯨ ꯑꯗꯨꯁꯨ ꯑꯗꯨꯁꯨ ꯆꯞ ꯃꯥꯟꯅꯩꯌꯦ ꯍꯥꯏꯕꯅꯦꯕ
ꯑ ꯑꯗꯨꯗ ꯇꯧꯗꯣꯏꯅꯦꯕ ꯇꯧꯒꯗꯕꯗꯣ ꯑꯦꯌꯥꯔꯄꯣꯔꯠꯇꯨꯗꯤ ꯃꯤ ꯗꯤ ꯆꯤꯜꯂꯤꯅ ꯑꯗꯨꯁꯨ ꯅꯨꯡꯗꯥꯡꯗ ꯆꯠꯇꯣꯏꯅꯦꯕ ꯅꯨꯡꯗꯥꯡ ꯆꯠꯄꯗꯣ ꯑꯇꯣꯞꯄ ꯎꯝ ꯑꯇꯣꯞꯄ ꯈꯣꯏꯁꯨ ꯏꯟꯇ꯭ꯔꯟ ꯂꯩꯕ ꯃꯥꯂꯦ ꯑꯇꯣꯞꯄꯈꯣꯏꯒꯤ
ꯑꯣ ꯑꯣ ꯚꯥꯞ ꯇꯥꯏ ꯚꯥꯞ ꯇꯥꯏ ꯑꯣ ꯚꯥꯞ ꯇꯥꯏ ꯑꯗꯨꯝ ꯍꯥꯏꯔꯅꯨ ꯑꯩ ꯑꯗꯨꯝ ꯚꯥꯞ ꯇꯥꯔꯦ
ꯑ ꯑꯗꯨꯗꯒꯤꯗꯤ ꯑꯩꯈꯣꯏꯁꯦ ꯐꯔꯛ ꯇꯥꯒꯗꯕ ꯃꯥꯟꯕꯒꯤ ꯀꯣꯂꯦꯖ ꯀꯥꯔꯗꯤ ꯀꯅꯥꯅ ꯅꯨꯡꯗꯥꯡꯗ ꯆꯠꯇꯣꯏꯅꯣ
ꯑꯗꯨꯅꯦ ꯕꯤꯔꯌꯥꯅꯤ ꯑꯣꯏꯅ ꯇꯧꯔꯤꯗꯣ ꯀꯅꯥꯅꯪꯕꯨ ꯅꯨꯡꯗꯥꯡꯗ ꯆꯠꯄ꯭ꯔꯣ ꯊꯕꯛꯁꯦ
ꯍꯣꯏ ꯅꯨꯡꯗꯥꯡꯗ ꯇꯧꯗꯤ ꯇꯧꯅꯤ ꯑꯦꯌꯥꯔꯄꯣꯔꯠꯇꯤ ꯅꯣꯡꯉꯥꯟꯕ ꯀꯥꯟꯗꯗꯤ ꯃꯤ ꯌꯥꯝꯃꯦꯅ
ꯗꯨꯏꯑꯣꯏꯔꯁꯨ
ꯃꯤꯁꯨ ꯑꯗꯨꯝ ꯌꯥꯝꯃꯦ ꯑꯗꯨꯒꯤ
ꯅꯨꯡꯗꯥꯡ ꯍꯥꯏꯁꯦ ꯄꯨꯡ ꯇꯔꯥ ꯇꯥꯗ꯭ꯔꯤꯉꯥꯏꯗꯔꯣ ꯅꯠꯇ꯭ꯔꯒ ꯅꯣꯏ
ꯑꯩꯈꯣꯏ ꯄꯨꯡ ꯅꯥꯏꯟꯒꯨꯝꯕꯗꯨꯋꯥꯏꯗ ꯑꯗꯨꯝ ꯍꯧꯕ ꯃꯥꯜꯂꯦ
ꯑꯧ ꯍꯣꯏ ꯍꯣꯏ ꯃꯄꯥꯟ ꯍꯥꯏꯕ ꯑꯁ ꯑꯗꯨꯁꯦ ꯈꯤꯇꯪ ꯋꯥꯡꯕꯣ ꯍꯥꯏꯕ ꯍꯣꯏ ꯃꯄꯥꯟꯒꯨꯝꯕꯗ ꯑꯗꯨꯝ ꯍꯧꯋꯦ ꯍꯥꯏꯌꯦ ꯃꯄꯜꯒꯨꯝꯕꯗ ꯑꯗꯨꯃꯤꯟ ꯑꯗꯨꯗꯤ ꯀꯣꯂꯦꯖ ꯍꯗ꯭ꯔꯤꯉꯩꯗ ꯆꯠꯁꯦ ꯈꯟꯕꯅꯦꯕ ꯅꯪꯒꯗꯧ ꯃꯥꯟꯗ꯭ꯔꯦ ꯑꯗꯨꯅ ꯆꯠꯂꯔꯣꯏ ꯍꯥꯏꯌꯦ
ꯅꯣꯏꯔꯣ
ꯍꯣꯏ ꯑꯣꯕꯖꯥꯟ ꯑꯥꯁꯦꯡꯕꯗꯤ ꯍꯣꯏ ꯁꯦꯡꯕꯗꯤ ꯑꯩ ꯄꯤ ꯗꯕ꯭ꯂꯤꯎ ꯗꯤꯗ ꯆꯠꯀꯦ ꯇꯧꯔꯝꯕꯅꯦꯕ
ꯎꯝ
ꯐꯣꯝ ꯃꯦꯟꯍꯜꯂꯒ ꯑꯩ ꯃꯤꯡ ꯁꯦꯂꯦꯛ ꯇꯧꯊꯣꯛꯇꯣ ꯑꯗꯨꯒꯤ ꯑꯦꯌꯥꯔꯄꯣꯠꯇ ꯑꯣꯏꯅ ꯇꯧꯕꯅꯤꯕ ꯑꯗꯨꯁꯨ ꯗꯥꯎ ꯊꯤꯌ ꯍꯥꯏꯕ ꯇꯥꯔꯦ ꯗꯥꯎꯗꯤ ꯑꯗꯨꯝ ꯊꯤꯒꯜꯂꯦꯕ ꯑꯁ
ꯃꯥꯜꯂꯦ ꯃꯥꯜꯂꯦ
ꯂꯩꯇꯕꯗꯨꯒꯤꯗꯤ ꯃꯊꯪ ꯁꯦꯃꯤꯁꯇꯔꯗꯅ ꯑꯃꯨꯛ ꯆꯠꯇꯣꯏꯅꯦ
ꯅꯪꯅ ꯉꯥꯡꯉꯤꯁꯦ
ꯍꯣꯏ
ꯑꯐꯧ ꯌꯥꯔꯣꯏꯗꯕ ꯋꯥ ꯉꯥꯡ ꯈꯛꯇ ꯑꯗꯨꯝ ꯉꯥꯡꯂꯛꯄꯅꯦ ꯑꯗꯨꯁꯨ
ꯀꯩꯒꯤꯅꯣ ꯑꯩꯅꯥ ꯁꯤꯁ ꯗꯤꯁꯀꯁꯟꯗꯥ ꯑꯗꯣ ꯋꯔꯤꯗꯣ ꯃꯤꯒꯤ ꯃꯋꯥꯅꯦ ꯍꯥ
ꯍꯣꯏ ꯍꯣꯏ ꯑꯗꯨꯕꯨꯗꯤꯅꯦ ꯑꯠꯗꯣ
ꯀꯩꯅꯣꯃꯥ ꯂꯩꯌꯦ ꯑꯩꯈꯣꯏ ꯋꯥꯔꯤ ꯁꯥꯟꯅꯕ ꯑꯃ ꯑꯩꯈꯣꯏ ꯀꯨꯟꯅ ꯀꯨꯟꯅꯀꯣ ꯍꯧꯖꯤꯛ ꯇꯝꯃꯤꯟꯅꯕ ꯃꯤꯈꯣꯏꯗꯣ
ꯑꯥ
ꯍꯌꯦꯡ ꯎꯝ ꯀꯩꯅꯣ ꯋꯥꯔꯤ ꯃꯁꯥꯟꯅꯁꯦ ꯍꯥꯏꯔꯝꯕꯅꯦ
ꯑꯣ
ꯑꯩꯈꯣꯏ ꯊꯛꯇ ꯑꯈꯣꯏ ꯑꯩꯈꯣꯏꯒꯤ ꯊꯛꯇ ꯂꯩꯕ ꯁꯥꯇ꯭ꯔ ꯀꯣꯏ ꯍꯥꯏꯇꯥꯔꯦ ꯑꯩꯈꯣꯏꯒꯤ ꯑꯍꯟ ꯈꯣꯏꯗꯣ ꯃꯣꯏꯕꯨ ꯃꯣꯏ ꯆꯠꯂꯝꯗꯥꯏꯗ ꯆꯥꯔꯥ ꯑꯃ ꯎꯆꯦꯒꯨꯝꯕ ꯑꯗꯨꯃꯥꯏꯅ ꯍꯥꯏꯌꯦ ꯑꯗꯨꯒꯤ ꯑꯗꯨ ꯃꯇꯥꯡꯗ ꯋꯥꯔꯤ ꯁꯥꯟꯅꯁꯦ ꯍꯥꯏꯌꯦ
ꯑꯣ ꯅꫭꯏ ꯌꯦꯡꯏꯖꯦ ꯅꯨꯄꯥꯁꯨ ꯑꯗꯨꯝ ꯌꯥꯝꯕ꯭ꯔꯣ꯫
ꯑꯩꯈꯣꯏ ꯇꯝꯐꯝꯁꯤꯔꯣ꯫
ꯍꯣꯏ꯫
ꯅꯨꯄꯤꯅ ꯌꯥꯝꯃꯦꯗ ꯑꯩꯈꯣꯏꯁꯦ ꯃꯤ ꯆꯥꯝꯃꯗꯤ ꯁꯨꯗꯦ ꯑꯗꯣ ꯑꯗꯨꯝ ꯍꯣꯏ ꯆꯥꯝꯃ ꯑꯗꯨꯝ ꯍꯥꯏꯔꯣ ꯆꯥꯝꯃꯗ ꯇꯪꯈꯥꯏ ꯍꯦꯜꯂꯝꯃꯅꯤ ꯇꯪꯈꯥꯏ ꯍꯦꯜꯂꯦ꯫ ꯁꯔꯨꯛ ꯁꯔꯨꯛ ꯁꯔꯨꯛ ꯃꯉꯥꯗ ꯁꯔꯨꯛ ꯑꯍꯨꯝꯗꯤ ꯅꯨꯄꯤ꯫ ꯅꯨꯄꯤ ꯑꯣꯏꯕ ꯁꯔꯨꯛ ꯑꯅꯤꯅ ꯅꯨꯄꯥ ꯑꯣꯏꯕ ꯚꯥꯞ ꯇꯥꯕ꯭ꯔꯥ꯫
ꯍꯣꯏ ꯇꯥꯏ ꯇꯥꯏ ꯑꯩꯈꯣꯏꯁꯤꯅ ꯑꯩꯈꯣꯏꯁꯤꯅꯥ ꯆꯥꯝꯃꯗ ꯅꯨꯄꯤꯅ ꯆꯥꯛ ꯑꯍꯨꯝꯒꯨꯝꯕ ꯈꯛꯇꯪ ꯑꯣꯏꯔꯝꯒꯅꯤ꯫
ꯌꯥꯏ ꯌꯥꯏ ꯑꯗꯨꯝꯕ ꯕꯍꯥꯞꯇꯥꯔꯦ ꯑꯗꯨꯏꯁꯨ꯫
ꯍꯣꯏ ꯌꯥꯝꯗꯦꯕ ꯇꯔꯥ ꯐꯥꯎ ꯁꯨꯗꯦ ꯑꯩꯈꯣꯏ꯫
ꯑꯣ꯫
ꯑꯗꯨ ꯑꯣꯏꯔꯁꯨ ꯅꯨꯄꯤꯅꯗꯤ ꯑꯗꯨꯝ ꯑꯗꯨꯝ ꯃꯊꯛꯇ ꯂꯩꯌꯦ꯫ ꯅꯨꯄꯥꯅ ꯌꯦꯡꯔꯁꯨ ꯅꯨꯄꯤꯅꯗꯤ ꯃꯊꯛꯇ ꯂꯩꯌꯦ ꯀ꯭ꯂꯥꯁ ꯊ꯭ꯔꯤꯁꯤ꯫
ꯆꯍꯤ ꯀꯌꯥ ꯃꯇꯨꯡꯗ ꯂꯣꯏꯗꯣꯏꯅꯣ ꯅꯪꯒꯤ ꯅꯪꯅ ꯍꯧꯖꯤꯛ ꯇꯝꯃꯤꯗꯣ꯫ ꯆꯍꯤ ꯀꯌꯥꯃꯨꯛ ꯋꯥꯠꯀꯦ꯫
ꯑ ꯍꯟꯗꯛ ꯀꯥꯒꯗꯧꯕ ꯄꯥꯗ꯭ꯔꯗꯤ ꯑꯃꯥ ꯋꯥꯠꯂꯤ꯫ ꯍꯟꯗꯛꯁꯦ ꯑꯩꯁꯦ ꯑꯍꯨꯝ ꯆꯍꯤ ꯑꯍꯨꯝꯒꯤ ꯀꯥꯗꫭꯏꯅꯤꯗꯅ꯫
ꯑꯣ ꯑꯣ ꯑꯣ ꯑꯣ꯫
ꯆꯍꯤ ꯃꯔꯤ ꯃꯔꯤꯅꯦꯕ꯫
ꯆꯍꯤ ꯃꯔꯤ ꯆꯪꯕꯗ ꯍꯧꯖꯤꯛ ꯆꯍꯤ ꯑꯅꯤꯗꯤ ꯂꯣꯏꯁꯤꯟꯈ꯭ꯔꯦ ꯆꯍꯤ ꯑꯍꯨꯝ ꯆꯪꯗꯣꯏꯅꯦꯕ꯫ ꯀꯣ ꯍꯧꯖꯤꯛ ꯑꯍꯨꯝ ꯆꯪꯗꯣꯏꯅꯦ ꯎꯝ ꯎꯝ ꯚꯥꯞ ꯇꯥꯏ꯫
ꯇꯪꯈꯥꯏꯗꯤ ꯂꯣꯏꯈ꯭ꯔꯦ ꯇꯪꯈꯥꯏ ꯂꯩꯔꯤ꯫
ꯌꯥꯏ ꯌꯥꯏꯌꯦ ꯑꯩ ꯑꯩꯒꯤ ꯆꯍꯤ ꯑꯃꯈꯛ ꯋꯥꯠꯂꯦ꯫ ꯁꯤ ꯂꯣꯏꯔꯒ ꯂꯨꯍꯣꯡꯈ꯭ꯔꯁꯦ ꯈꯜꯂꯤꯅꯤ꯫
ꯑꯗꯨꯗꯤ ꯑꯁ ꯑꯩꯅ ꯍꯣꯡꯕ ꯌꯥꯗ꯭ꯔꯣ꯫
ꯎꯝ ꯅꯪꯅ ꯍꫭꯡꯗꫭꯏꯅꯦ ꯀꯩꯅꫭ꯫
ꯍꯣꯏ꯫ ꯑꯇꯣꯞꯄ ꯅꯨꯄꯥꯥꯗꯤ ꯀꯣꯏꯗꯕ꯭ꯔꫭ꯫ ꯅꯪ ꯅꯨꯄꯥ ꯂꯩꯔꯝꯃꯗꯤ ꯍꯣꯔꯦꯟ ꯍꯣꯔꯦꯟ ꯍꯌꯦꯡ ꯅꯕꯅꯤ ꯈꯠꯅꯗꯣꯏꯅꯤꯀꯣ꯫
ꯎꯝ ꯈꯠ ꯈꯟꯅꯔꯁꯨ ꯑꯩꯁꯨ ꯌꯥꯝ ꯀꯜꯂꯤꯁꯤꯗꯤ꯫
ꯅꯪꯁꯤ ꯌꯥꯝ ꯀꯟꯕ ꯃꯥꯜꯂꯦ꯫ ꯑꯩ ꯀꯤꯖꯩ ꯀꯖꯩꯀꯣ꯫
ꯀꯤꯖꯗꯣꯏꯅꯦ ꯀꯤꯖꯗꯣꯏꯅꯦ꯫
ꯅꯪ ꯅꯨꯄꯥꯁꯦ ꯅꯪꯅ ꯂꯣꯏ ꯄꯥꯏꯔꯝꯒꯗꯧ ꯃꯥꯜꯂꯦ꯫
ꯗꯨꯅ ꯐꯠꯇ꯭ꯔꯣ꯫
ꯍꯣꯏ ꯑꯗꯨꯅ ꯐꯩꯌꯦꯗ ꯅꯨꯄꯥꯕꯨꯗꯤ ꯂꯩꯗꯤ ꯂꯩꯌꯦꯕꯀꯣ ꯅꯪ ꯍꯧꯖꯤꯛꯀꯣ꯫
ꯀꯅꯥꯅ ꯍꯥꯏꯒꯦ꯫
ꯑꯗꯨꯝ ꯍꯪꯕ ꯋꯥꯅꯤꯗ ꯍꯣꯏ ꯂꯩꯌꯦ ꯍꯥꯏꯕꯨ ꯍꯥꯏꯕꯕꯨꯗꯤ ꯈꯪꯉꯦ ꯑꯗꯨ ꯑꯣꯏꯔꯁꯨ ꯀꯃꯥꯏꯅ ꯅꯕꯅꯤꯁꯦ ꯋꯥꯔꯤ ꯁꯥꯟꯅꯕꯅꯦ ꯗꯤꯜ ꯍꯣꯏ ꯋꯥꯔꯤ ꯁꯥꯟꯅꯕ꯭ꯔꯅꯤꯅ ꯅꯕꯅꯤꯁꯦ ꯇꯨꯝꯈ꯭ꯔꯕ꯭ꯔꯣ ꯍꯧꯖꯤꯛꯇꯤ
ꯀꯅꯥꯔꯣ
ꯑꯁ ꯅꯪ ꯅꯨꯄꯥꯗꯣ
ꯀꯗꯥꯏꯗꯅꯣ ꯀꯗꯥꯏꯗꯒꯤ ꯀꯗꯥꯏꯗ ꯆꯣꯡꯈꯠꯄ꯭ꯔꯣ ꯅꯪ ꯋꯥꯈꯜ ꯋꯥꯍꯩꯁꯦ ꯑꯃꯗꯒꯤ ꯑꯃꯗ ꯆꯣꯡꯈꯔꯂꯦ ꯑꯃꯐꯧ ꯅꯪꯅ ꯍꯥꯏꯔꯛꯄ ꯑꯃꯨꯛ ꯐꯥꯎ ꯆꯨꯝꯁꯨ ꯆꯨꯝꯗꯦ
ꯑꯩꯗꯣ ꯅꯪ ꯅꯨꯄꯥ ꯀꯣꯏꯅꯕ ꯂꯩꯇ꯭ꯔꯣ
ꯂꯩꯇꯦ ꯂꯩꯔꯝꯃꯗꯤ ꯁꯨꯃꯥꯏ ꯇꯧꯔꯝꯒꯦꯔꯣ
ꯑꯁ ꯑꯍꯟꯕꯗꯤ ꯂꯩꯔꯝꯒꯅꯤ ꯀꯦ
ꯍꯥꯅꯗꯤ ꯂꯩꯔꯣꯝꯃꯦ
ꯑꯗꯨ ꯀꯩꯒꯤ ꯊꯥꯗꯣꯛꯄ꯭ꯔꯕ ꯍꯟꯅ ꯂꯩꯔꯝꯕ
ꯂꯩꯔꯝꯕꯗꯨꯁꯨ ꯂꯩꯔꯝꯃꯦ ꯍꯥꯏꯕꯁꯨ ꯃꯁꯥꯅꯁꯨ ꯈꯪꯖꯗꯦ ꯃꯁꯥꯅꯁꯨ ꯃꯁꯥꯅꯁꯨ ꯑꯩꯁꯦ ꯂꯩ ꯑꯩꯅꯤꯀꯣ ꯍꯥꯏꯕꯁꯨ ꯈꯪꯁꯨ ꯈꯪꯗꯦ
ꯅꯪꯂꯣ ꯈꯪꯗꯕ ꯃꯥꯔꯣ ꯅꯪꯂꯣ ꯈꯪꯗꯕꯁꯦ
ꯃꯥꯅ ꯈꯪꯗꯕ ꯎꯝ ꯎꯝ ꯂꯩꯔꯝꯃꯤ ꯍꯥꯏꯕꯁꯨ ꯈꯪꯗ꯭ꯔꯦ ꯑꯗꯨꯗꯤ ꯂꯩꯔꯝꯃꯦ ꯍꯥꯏꯗꯣꯏꯔꯥ ꯂꯩꯔꯝꯗꯦ ꯍꯥꯏꯗꯣꯏꯔꯥ
ꯆꯍꯤ ꯀꯌꯥ ꯀꯣꯏꯅꯒꯦ
ꯑ ꯑꯁ ꯑꯗꯨꯃꯥꯏꯅ ꯑꯣꯏꯗꯦꯍꯦ
ꯑ
ꯅꯪꯅ ꯍꯪꯉꯤꯗꯨꯗꯤ ꯑꯅꯤꯃꯛ ꯈꯪꯉꯒ ꯑꯅꯤꯃꯛꯅ ꯈꯪꯉꯒ ꯑꯅꯤꯃꯛꯅ ꯌꯥꯔꯒ ꯑꯗꯨꯃꯥꯏꯅ ꯍꯪꯉꯦ ꯅꯪꯗꯦ
ꯑꯦ ꯅꯠꯇꯦ ꯍꯥꯏꯗꯤ ꯆꯍꯤ ꯀꯌꯥ ꯀꯨꯏꯅꯕꯅꯣ ꯈꯪꯕ ꯋꯥꯅꯤꯗꯅ
ꯑꯗꯣ ꯅꯪ ꯂꯥꯜꯂꯦꯕ
ꯑ ꯑꯗꯨꯗꯤ ꯀꯃꯥꯏꯅ ꯍꯪꯗꯣꯏꯕ ꯑꯩꯅ ꯆꯍꯤ ꯐꯥꯎ ꯐꯥꯗꯦ ꯍꯥꯏꯔꯣꯏ ꯑꯗꯨꯗꯤ
ꯎꯝ
ꯅꯨꯡꯁꯤꯅꯔꯗ ꯆꯍꯤ ꯑꯃ ꯑꯅꯤꯗ ꯀꯣꯏꯒꯗꯕꯅꯤ ꯀꯩꯅꯣ
ꯑꯗꯨꯅꯦ ꯑꯗꯨꯒꯤꯅꯦ ꯑꯩꯅ ꯑꯩꯅ ꯈꯪꯗ꯭ꯣꯏꯁꯦ ꯍꯧꯖꯤꯛ ꯍꯥꯏꯗꯣꯏꯔꯥ ꯑꯣꯏꯔꯝꯃꯦ ꯑꯣꯏꯔꯝꯗꯦ ꯍꯥꯏꯗꯣꯏꯔꯥ ꯍꯥꯏꯕꯥ
ꯑꯣ ꯑꯣ ꯑꯣ ꯑꯆꯥ ꯍꯣꯏ ꯇꯥꯏꯌꯦ ꯇꯥꯏꯌꯦ ꯍꯧꯖꯤꯛꯇꯤ
ꯅꯪꯗꯤ
ꯑꯩꯒꯤꯗꯤ ꯍꯣꯏ
ꯅꯪꯗꯤ
ꯑꯦꯔꯣ
ꯎꯝ
ꯑꯩꯕꯨꯗꯤ ꯑꯁ ꯅꯨꯄꯤ ꯀꯣꯏꯗꯦꯗꯥ
ꯑꯦ ꯃꯥꯜꯂꯦ ꯃꯥꯜꯂꯦ ꯌꯥꯝ ꯃꯥꯜꯂꯦ
ꯏꯟꯠꯔꯦꯁꯇ ꯌꯥꯎꯗꯕꯥ ꯍꯥꯏ ꯇꯥꯔꯦ
ꯎꯝ ꯌꯥꯝ ꯃꯥꯜꯂꯦ
ꯑꯁꯤ ꯅꯨꯄꯤ ꯀꯣꯏꯗꯕꯩ ꯅꯉꯣꯟꯗ ꯑꯗꯨꯝ ꯀꯣꯜ ꯇꯧꯔꯛꯑꯦ ꯀꯣꯜ ꯇꯧꯔꯛꯑꯦꯅ
ꯑꯥ ꯑꯥ ꯅꯪꯅ ꯇꯧꯔꯛꯄ꯭ꯔꯣ ꯑꯩꯅ ꯇꯧꯔꯛꯄ꯭ꯔꯣ
ꯑꯦ
ꯅꯪꯅ ꯇꯧꯔꯛꯄ꯭ꯔꯣ ꯑꯩꯅ ꯇꯧꯔꯛꯄ꯭ꯔꯣ
ꯈꯪꯅꯂꯕꯅꯤꯅ ꯑꯩꯅꯗꯤ ꯇꯧꯔꯛꯑꯣ ꯍꯥꯏꯕ ꯑꯗꯨꯝ
ꯑꯣ
ꯈꯪꯗꯦꯗ ꯑꯗꯨ ꯑꯣꯏꯔꯁꯨ ꯑꯩꯅ ꯑꯩ ꯑꯩ ꯑꯩꯅ ꯅꯉꯣꯟꯗ ꯑꯃꯨꯛ ꯀꯣꯜ ꯇꯧꯔꯛꯑꯣ ꯍꯥꯏꯔꯤꯗꯤ ꯃꯦꯁꯦꯁ
ꯍꯣꯏ ꯑꯗꯨꯅꯦ ꯑꯗꯨꯅꯦ ꯑꯩꯁꯨ ꯃꯥꯟꯗ꯭ꯔꯥꯋꯥꯟꯗ ꯃꯥꯟꯗ꯭ꯔꯕ ꯍꯥꯏꯕꯗꯤ ꯃꯥꯟꯗ꯭ꯔꯕ ꯍꯥꯏꯗꯤ ꯑꯩꯈꯣꯏ ꯊꯕꯛꯀꯤ ꯃꯇꯥꯡꯗ ꯇꯧꯕꯅꯦ ꯍꯥꯏꯕꯗꯣ ꯃꯥꯟꯗ꯭ꯔꯕ ꯈꯪꯅꯔꯒ ꯇꯧꯔꯛꯄꯗꯣ ꯃꯥꯜ ꯃꯥꯜꯂꯦꯕ